ꯑꯥ
ꯑꯁ ꯅꯪ ꯅꯈꯣꯜ ꯇꯥꯕꯁꯤꯅꯦ ꯑꯩꯅ ꯉꯥꯎꯔꯤꯁꯦ
ꯏꯁ
ꯑꯗꯨꯒ ꯅꯪꯒꯤ ꯈꯨꯅꯣꯛꯇꯣ
ꯎꯝ
ꯇꯥꯕꯗ ꯌꯥꯝ ꯅꯨꯡꯉꯥꯏꯌꯦꯕ
ꯌꯥꯔꯦꯗ
ꯑꯁꯦꯡꯕꯅꯦ ꯃꯤꯅ ꯇꯥꯕꯗ ꯑꯗꯨꯝ ꯅꯨꯡꯉꯥꯏꯌꯦꯕ
ꯑꯦ
ꯁꯦꯛꯁꯨ ꯌꯥꯝ ꯐꯥꯖꯔꯝꯗꯧ ꯃꯥꯂꯤꯀꯣ
ꯑꯅ ꯁꯛꯇꯤ ꯐꯖꯗꯦꯗ
ꯐꯥꯖꯔꯝꯗꯧ ꯃꯥꯜꯂꯦ
ꯑꯝ
ꯇꯥꯕꯗ ꯌꯥꯝ ꯅꯨꯡꯉꯥꯏꯑꯦꯕ
ꯎꯝ
ꯋꯥꯈꯜꯒꯁꯦ ꯁꯥꯒꯠꯂꯦꯕ
ꯅꯪꯅ ꯅꯣꯛꯄꯗꯨꯅꯤꯅꯦ ꯑꯩꯅ ꯄꯥꯝꯃꯤꯁꯦ
ꯑꯦ
ꯄꯥꯝꯗ꯭ꯔ ꯅꯪꯗꯤ
ꯅꯥꯇꯣꯟꯗꯨꯗ ꯕꯤꯛꯁꯀꯨꯝꯕ ꯇꯩꯌꯣꯗꯅ
ꯂꯩꯗꯕꯩꯅꯦ ꯀꯔꯤꯅꯣ
ꯏꯁꯤꯡ ꯑꯁꯥꯕ ꯊꯛꯑꯣ ꯑꯗꯨꯗꯤ
ꯄ꯭ꯔꯞ- ꯄ꯭ꯔꯞ ꯑꯁꯥꯎꯕꯗꯣ ꯁꯧꯍꯜꯂꯒ ꯊꯛꯑꯣ ꯐꯕꯅꯦ
ꯑꯩ ꯅꯨꯃꯤꯗꯥꯡꯗ ꯑꯗꯨꯃꯥꯏꯅ ꯇꯧꯕꯅꯦ ꯌꯥꯗꯦ ꯀꯔꯤꯅꯣ ꯈꯪꯗꯦ
ꯎꯐꯨꯟ- ꯎꯐꯨꯟ ꯃꯔꯛꯇꯒꯨꯝꯕ ꯆꯠꯄ꯭ꯔꯣ
ꯆꯠꯇꯦ ꯑꯗꯨꯝ ꯆꯠꯇ꯭ꯔꯁꯨꯀꯣ ꯑꯗꯨꯃꯥꯏꯅ ꯇꯧꯕꯅꯦ ꯅꯨꯃꯤꯗꯥꯡ ꯇꯥꯔꯗꯤ ꯁꯥꯏꯅꯁ ꯂꯩꯕꯒꯤꯔꯥ ꯈꯪꯗ꯭ꯔꯦ
ꯁꯤꯡ ꯊꯛꯑꯣ ꯑꯁꯥꯕꯗꯣ ꯑꯩꯁꯨ ꯃꯔꯛ ꯃꯔꯛꯇ ꯑꯗꯨꯃꯥꯏꯅ ꯇꯧꯕꯅꯦ ꯎꯐꯨꯟ ꯃꯔꯛꯇꯒꯨꯝꯕ ꯆꯠꯂꯗꯤ ꯌꯥꯗꯕꯅꯤ ꯀꯣꯛ ꯉꯥꯎꯔꯒ ꯀꯩꯅꯣ ꯇꯧꯔꯅꯤ ꯅꯥꯒꯤꯔ ꯑꯣꯛꯀ ꯇꯧꯒꯦꯔꯥ ꯇꯧꯍꯧꯔꯅꯤ ꯏꯁꯤꯡ ꯑꯁꯥꯕꯗꯨ ꯂꯨꯝꯍꯜꯂꯒ ꯁꯥꯍꯜꯂꯒ ꯊꯛꯑꯣ
ꯐꯥꯔꯕꯣ ꯍꯧꯖꯤꯛꯇꯤ
ꯀꯔꯤ ꯐꯕꯅꯣꯗ ꯇꯨꯝꯗꯣꯏ ꯐꯥꯎ ꯑꯗꯨꯃꯥꯏꯅ ꯇꯧꯔꯗꯤ ꯌꯥꯔꯦ ꯕꯦꯔꯥꯅꯦ ꯁꯤꯁꯦ
ꯀꯣꯛ ꯉꯥꯎꯕ꯭ꯔꯣ
ꯀꯣꯛꯇꯤ ꯉꯥꯎꯗꯦ ꯑꯣ
ꯅꯪꯅ ꯍꯦꯛ- ꯍꯦꯛ ꯑꯗꯨꯃꯥꯏꯅ ꯆꯤꯡꯕꯗꯣ ꯉꯥꯎꯕꯅꯦ ꯀꯨꯏꯈꯔꯗꯤ
ꯍ
ꯏꯁꯤꯡꯒ ꯏꯁꯤꯡ ꯈꯔ ꯊꯥꯛꯑꯣꯁꯥꯍꯜꯂꯒ ꯐꯕꯅꯦ ꯅꯁꯥ ꯐꯅꯕ ꯊꯛꯑꯣ
ꯎꯝ ꯊꯀꯦ- ꯊꯀꯦ
ꯍꯧꯖꯤꯛ ꯊꯛꯑꯣ
ꯍꯧꯖꯤꯛꯇꯤ ꯁꯤꯡꯂꯩꯇꯦ
ꯑꯩ -ꯑꯩ -ꯑꯩ ꯐꯣꯟ ꯇꯧꯔꯒ
ꯑꯖꯤꯛ ꯁꯤꯡ ꯂꯩꯇꯦ ꯑꯩ
ꯊꯛꯑꯣ ꯁꯤꯡ ꯌꯥꯎꯗ꯭ꯔꯁꯨ ꯊꯛꯑꯣ ꯀꯩꯅꯣ
ꯎꯝ
ꯆꯥꯛꯇꯤ ꯐꯖꯅ ꯆꯥꯕ꯭ꯔꯣ
ꯍ
ꯍꯥꯥ
ꯑꯁ ꯆꯥꯛꯁꯨ ꯈꯪꯗꯦ ꯏꯟꯁꯥꯡ ꯍꯥꯎꯔꯗꯤ ꯈꯔ ꯆꯥꯏꯌꯦ ꯏꯟꯖꯥꯡ ꯍꯥꯎꯇꯔꯗꯤ ꯎꯝ
ꯏꯟꯁꯥꯡ ꯍꯥꯎꯇ꯭ꯔꯗꯤ ꯑꯣꯅꯦꯕ
ꯎꯝ
ꯁꯤ ꯅꯨꯡꯉꯥꯏꯇꯦꯗ ꯊꯋꯥꯏ ꯅꯨꯡꯉꯥꯏꯇꯦꯍꯦ
ꯏꯟꯖꯥꯡ ꯍꯥꯎꯅꯕꯁꯨ ꯃꯔꯝ ꯃꯔꯛꯇꯤ ꯑꯗꯨꯝ ꯌꯦꯟ ꯑꯗꯨꯝ ꯆꯥꯏꯌꯦ ꯆꯥꯕꯕꯨꯗꯤ
ꯎꯝ ꯅꯪꯅ ꯆꯥꯛ ꯌꯥꯝ ꯆꯥꯗꯦ ꯍꯥꯏꯕꯒꯤ ꯊꯋꯥꯏ ꯅꯨꯡꯉꯥꯏꯇꯦꯍꯦ
ꯑꯩ ꯑꯦ ꯌꯥꯖꯔꯦ ꯏꯕꯨꯡꯉꯣ
ꯍꯌꯦꯡꯗꯤ ꯐꯖꯅ ꯆꯥꯎꯀꯣ
ꯆꯥꯒꯦ- ꯆꯥꯒꯦ
ꯍꯤꯟꯖꯥꯡ ꯍꯥꯎꯇ꯭ꯔꯗꯤ ꯑꯩ ꯈꯥꯜꯂꯣ
ꯎꯝ ꯑꯗꯨꯗꯤ ꯅꯪ ꯐꯣꯇꯣ ꯊꯥꯔꯛꯑꯣ ꯊꯥꯔ ꯅꯪꯒꯤ ꯐꯣꯇꯣꯗꯣ ꯌꯦꯡꯉꯒ ꯆꯥꯒꯦ
ꯑꯩꯕꯨ ꯈꯜꯂꯗꯤꯀꯣ ꯄꯨꯈꯝ ꯑꯃꯗ ꯑꯩ- ꯑꯩ ꯎꯒꯅꯦꯕ ꯅꯠꯇ꯭ꯔꯣ
ꯍꯣꯏ ꯎꯝ ꯑ
ꯋꯥꯔꯦꯗ ꯀꯩꯒꯤꯅꯣ ꯆꯞ ꯃꯥꯟꯅ ꯇꯧꯋꯦ
ꯊꯋꯥꯏ ꯑꯅꯤꯁꯦ ꯃꯥꯟꯅꯕꯒꯤꯔ ꯈꯪꯗꯦꯗ
ꯑꯦ
ꯅꯪꯗꯤ ꯑꯗꯨꯃꯥꯏꯅ ꯈꯟꯗ꯭ꯔꯣ ꯑꯩꯗꯤ ꯑꯗꯨꯃꯥꯏꯅ ꯈꯜꯂꯦꯅꯦ
ꯎꯝ
ꯑꯩꯈꯣꯏ ꯍꯥꯟꯅ ꯀꯩꯅꯣꯗ ꯂꯩꯔꯝꯕꯅꯦꯕ ꯑꯥ ꯀꯩꯅꯣꯗ ꯑꯥ ꯆꯁ ꯈꯨꯟ ꯑꯃꯗ ꯅꯣꯏꯅ ꯍꯧꯖꯤꯛ ꯀꯩꯅꯣ ꯇꯧꯕ ꯃꯐꯝꯗꯣ ꯑꯗꯨꯗꯨꯗ ꯍꯥꯟꯅꯁꯨ ꯑꯩꯈꯣꯏꯁꯨ ꯂꯩꯔꯝꯕꯅꯦꯕ ꯑꯩꯈꯣꯏ ꯏꯃꯥꯟꯅꯕ ꯑꯩꯈꯣꯏ ꯈꯨꯟꯗꯒꯤ ꯑꯩꯈꯣꯏ ꯈꯨꯟꯒꯤ ꯃꯤ ꯑꯍꯨꯝ ꯃꯔꯤ ꯑꯗꯒꯤ ꯑꯇꯣꯞꯄꯗꯒꯤꯁꯨ ꯂꯩꯌꯦ ꯑꯁ ꯊꯤ ꯅꯨꯡꯉꯥꯏꯕꯅꯤꯅꯦ ꯑꯩ ꯗꯨꯀꯥꯟꯗꯣ
ꯍꯝ
ꯑꯁꯤꯁꯤꯁꯨ ꯅꯨꯡꯉꯥꯏꯕꯅꯦ ꯕꯤꯜꯗꯤꯡ ꯌꯥꯝ ꯆꯥꯕꯅꯤꯅꯀꯣ ꯃꯤꯁꯨ ꯌꯥꯝꯃꯦ
ꯑꯝ ꯍꯨꯝ
ꯂꯥꯡꯁꯨ ꯂꯥꯡꯉꯦ ꯌꯨ ꯊꯛꯄꯁꯨ ꯌꯥꯎꯋꯦ
ꯑꯣ ꯆꯥꯅꯤꯡꯕꯗꯥ ꯆꯥꯒꯥꯅꯤ ꯇꯧꯅꯤꯡꯕꯗ ꯇꯧꯒꯅꯤ ꯆꯠꯅꯤꯡꯕꯗ ꯆꯠꯒꯅꯤ ꯅꯨꯡꯉꯥꯏꯕꯅꯦ ꯑꯗꯨ ꯀꯥꯟꯗ ꯌꯥꯝ ꯅꯨꯡꯁꯤꯅꯦ ꯑꯗꯨ ꯈꯜꯂꯒ
ꯑꯃꯨꯛ ꯂꯥꯛꯑꯣ ꯑꯗꯨꯗꯤ
ꯑꯃꯨꯛꯀ ꯀꯞꯅꯤꯡꯉꯦ
ꯑꯦ
ꯃꯔꯛ ꯃꯔꯛꯇ ꯃꯪꯒꯨꯝꯕꯗꯀꯣ ꯑꯍꯤꯡ ꯃꯤꯀꯞ ꯊꯣꯛꯂꯛꯄꯗꯒꯨꯝꯕꯗ ꯃꯔꯛ ꯃꯔꯛꯗꯤ ꯑꯩꯁꯦ ꯑꯅꯛꯄ ꯖꯒꯥꯗ ꯂꯩꯌꯦ ꯍꯥꯏꯕ ꯑꯗꯨꯃꯥꯏꯅ ꯈꯜꯂꯦꯕ ꯋꯥꯈꯟꯗꯀꯣ ꯃꯔꯛ ꯃꯔꯛꯇ ꯑꯗꯨꯃꯥꯏꯅ ꯇꯧꯋꯦꯕ ꯌꯨꯝꯒꯁꯦ ꯅꯛꯅꯔꯦ ꯀꯥꯏꯅ ꯃꯔꯛ ꯃꯔꯛꯇ ꯑꯗꯨꯃꯥꯏꯅ ꯈꯜꯂꯦꯕ ꯑꯩꯁꯦ
ꯎꯝ
ꯅꯣꯛꯍꯥꯜꯂꯒ ꯃꯔꯛ ꯃꯔꯛꯇꯗꯤ ꯀꯞꯅꯤꯡꯕꯅꯤꯌꯦ
ꯀꯥꯞꯒꯅꯣꯗ ꯑꯩ ꯂꯩꯔꯤꯁꯤꯗꯤ
ꯃꯥꯅꯦ ꯃꯥꯅꯦ ꯐꯤ ꯌꯥꯎꯕ꯭ꯔꯣ ꯇꯩꯊꯣꯛꯅꯕ
ꯑꯦ ꯑꯦ ꯑꯦ ꯇꯤꯁꯨ ꯄꯨꯔꯛꯀꯦ ꯑꯩ ꯌꯥꯏꯌꯦ ꯑꯗꯨꯁꯨ ꯀꯩꯁꯨ ꯀꯥꯏꯗꯦꯗ
ꯁꯧꯒ꯭ꯔꯤ ꯆꯥꯏꯕ ꯅꯪ ꯉꯁꯤ
ꯍꯣꯏ
ꯁꯧꯒ꯭ꯔꯤꯗꯣ ꯍꯥꯎꯕꯅꯤꯅ ꯀꯩꯒꯤ ꯏꯟꯁꯥꯡ ꯍꯥꯎꯇꯦ ꯍꯥꯏꯅꯣ ꯁꯧꯒ꯭ꯔꯤ ꯍꯥꯎꯕꯅꯤ ꯀꯩꯅꯣ ꯎꯝ ꯍꯥꯏꯌꯦ
ꯑꯩꯈꯣꯏꯗꯤ ꯑꯗꯨꯝ ꯆꯥꯕꯅꯤꯅ ꯑꯁ
ꯈ꯭ꯋꯥꯏꯗ ꯑꯇꯥꯡꯕ ꯄꯣꯠꯁꯦ ꯁꯧꯒ꯭ꯔꯤꯅꯦ ꯀꯩꯅꯣ
ꯌꯔꯦꯗ
ꯑꯁꯦꯡꯕꯅꯦ ꯑꯁ ꯆꯥꯅꯤꯡꯉꯦ ꯑꯩꯗꯤ ꯌꯥꯝ ꯆꯥꯅꯤꯡꯉꯦ ꯁꯧꯒ꯭ꯔꯤꯒ ꯍꯋꯥꯏ ꯑꯁꯥꯡꯕꯗꯣ
ꯆꯥꯃꯟꯗꯅ ꯈꯤꯔꯦꯗꯥ
ꯁꯧꯒ꯭ꯔꯤꯒ ꯍꯋꯥꯏ ꯑꯁꯥꯡꯕꯗ ꯐꯖꯅ ꯊꯣꯡꯉꯒ ꯅꯠꯇ꯭ꯔꯒꯅ ꯈꯥꯃꯦꯟ ꯑꯈꯥꯕꯤꯗꯣ ꯊꯥꯛꯑꯒ ꯑꯥꯝ ꯇꯤꯟ ꯊꯣꯛꯑꯦ
ꯍ
ꯑꯗꯨꯗ ꯀꯩꯅꯣ ꯉꯥꯔꯤ ꯃꯦꯠꯂꯒ
ꯍꯥꯎꯋꯦ ꯍꯥꯎꯋꯦ ꯆꯥꯗ꯭ꯔꯁꯨ ꯍꯥꯎꯋꯦ ꯃꯍꯥꯎꯗꯣ ꯇꯥꯕ꯭ꯔꯣ
ꯍꯣꯢ
ꯃꯍꯥꯎꯗꯣ ꯂꯥꯛꯑꯦꯕ ꯑꯩꯅ ꯍꯦꯛ ꯉꯥꯡꯊꯣꯛꯔꯛꯄꯗ ꯉꯁꯥꯏ ꯈꯪꯕ꯭ꯔꯥ ꯑꯩꯁꯦ ꯉꯁꯥꯏꯗꯣ ꯑꯩ ꯐꯣꯟ ꯌꯦꯡꯉꯥꯒ ꯍꯤꯞꯄꯒ ꯂꯩꯕꯅꯦꯕ ꯀꯣ ꯑꯩꯗꯤ ꯐꯝꯗꯦ ꯐꯝꯕ ꯍꯤꯡꯩꯅꯗꯦ ꯑꯩꯗꯤ
ꯎꯝ
ꯍꯦꯛꯄꯒ ꯂꯩꯕꯗꯣ ꯑꯩ ꯆꯥꯛ ꯊꯣꯡꯈ꯭ꯔꯤꯕ ꯃꯤ ꯑꯇꯣꯞꯄ ꯀꯥ ꯑꯗꯨ ꯌꯦꯟꯖꯥꯡ ꯊꯣꯡꯐꯝ ꯃꯥꯜꯂꯤ
ꯎꯝ
ꯃꯣꯏꯒꯤ ꯏꯟꯁꯥꯡ ꯃꯅꯝꯗꯣ ꯌꯥꯝ ꯅꯨꯡꯁꯤꯌꯦ
ꯈꯔꯄꯤꯌꯣ ꯍꯥꯏ ꯌꯥꯗ꯭ꯔꯒꯗꯤ
ꯃꯐꯝꯅꯤ ꯈꯪꯗꯕ ꯊꯣꯛꯄꯁꯨ ꯇꯟꯕ ꯁꯥꯕꯅꯤꯅ ꯑ ꯃꯅꯝꯗꯣ ꯅꯝꯃꯒ ꯀꯩꯅꯣ ꯑꯩꯈꯣꯏꯅ ꯑꯩꯈꯣꯏꯅ ꯊꯣꯡꯕꯒ ꯆꯞ ꯃꯥꯟꯅꯕꯀꯣ ꯃꯣꯏꯒꯤ ꯀꯩꯅꯣ ꯊꯣꯡꯕꯒꯤ ꯂꯝꯗꯣ ꯁꯤꯡꯅꯤ ꯀꯩꯀꯩꯅꯣ ꯊꯣꯡꯒ ꯑꯆꯝꯕ ꯊꯣꯡꯕꯗꯣ
ꯑꯝ
ꯆꯤꯡꯒ ꯌꯦꯟꯒ ꯀꯩꯀꯩꯅꯣ ꯃꯅꯥ ꯃꯁꯤꯡ ꯍꯥꯞꯄꯒ ꯊꯣꯡꯕ ꯆꯥꯛꯕꯗꯣ ꯑꯗꯨ ꯅ ꯀꯩꯅꯣꯃ ꯅꯝ ꯂꯄ
ꯂꯥꯎꯑꯣ ꯌꯥꯗ꯭ꯔꯥ ꯑꯩꯒꯤꯁꯨ ꯈꯔ ꯄꯤꯌꯣ ꯀꯥꯏꯅ
ꯀꯅꯥꯔꯣ ꯀꯥꯏꯅ ꯀꯣ
ꯍꯤ ꯍꯤ ꯀꯗꯥꯏꯗꯅꯣ ꯑꯩꯒꯤꯁꯨ ꯈꯔ ꯄꯤꯌꯦ
ꯇꯤꯡꯀꯣꯠ ꯑꯃ ꯄꯨꯔꯒ
ꯎꯝ ꯑꯩꯁꯨ ꯌꯥꯎꯖꯒꯦ ꯑꯗꯨꯁꯨ ꯆꯕ ꯌꯥꯔꯦ ꯑꯁ ꯌꯥꯝ ꯄꯪꯉꯦ ꯅꯪꯁꯦ ꯑꯩ ꯑꯣꯏꯔꯗꯤ
ꯎ ꯑꯩꯗꯣ ꯈꯔ ꯄꯪꯈ꯭ꯔꯦ ꯌꯥꯗ꯭ꯔꯦ ꯂꯧꯁꯤꯡ ꯈꯔ ꯋꯥꯜꯂꯦꯕ
ꯃꯪꯒꯣ ꯋꯥꯔꯤ ꯁꯥꯟꯅꯕꯁꯦ ꯌꯥꯝ ꯅꯨꯡꯉꯥꯏꯅꯦ
ꯍ ꯍ
ꯑꯥꯁꯦꯡꯕꯅꯦ
ꯅꯪ ꯅꯍꯥꯟ ꯁꯤꯒꯤ ꯇꯧꯔꯛꯄ ꯌꯥꯗ꯭ꯔ
ꯇꯧꯔꯛꯀꯦꯗꯤ ꯈꯟꯕꯅꯦ ꯊꯕꯛꯅ ꯆꯤꯡꯕꯒ
ꯎꯝ
ꯉꯁꯤꯗꯒꯤꯗꯤ ꯅꯨꯡꯇꯤ ꯇꯧꯔꯛꯀꯅꯤ
ꯏꯁ
ꯌꯥꯕ ꯅꯠꯇ꯭ꯔꯣ
ꯌꯥꯏ ꯌꯥ ꯇꯒ
ꯊꯃꯣꯏ ꯑꯅꯤꯒꯤ ꯋꯥꯔꯤꯗ
ꯑꯣ
ꯅꯪꯒꯤꯁꯨ ꯈꯔ ꯌꯥꯜꯂꯣ ꯑꯩꯒꯤꯁꯨ ꯈꯔ ꯌꯥꯟꯒꯦꯕ ꯅꯪꯉꯣꯟꯗ
ꯅꯠꯇ꯭ꯔ
ꯃꯥꯅꯤ ꯃꯥꯅꯤ
ꯅꯪꯅ ꯃꯥꯅꯦ ꯍꯥꯏꯕꯅꯤꯅ ꯅꯨꯡꯇꯤ ꯇꯧꯔꯛꯀꯅꯤꯍꯦ
ꯏ ꯍꯦꯔꯇꯩ
ꯇꯨꯝꯕꯁꯨ ꯌꯥꯔꯔꯣꯏ ꯅꯪ ꯈꯣꯡ ꯇꯗ꯭ꯔꯗꯤ
ꯑꯦ ꯑꯣꯃꯒꯥ
ꯆꯥꯕ ꯊꯛꯄꯁꯨ ꯈꯔ ꯅꯨꯡꯉꯥꯏꯔꯝꯗꯧ ꯃꯥꯟꯅꯔꯦ
ꯑꯦ ꯎꯝ
ꯅꯪꯅ ꯑꯩꯈꯣꯏꯗ ꯂꯥꯛꯑꯒ ꯏꯁ ꯆꯥꯛ ꯌꯦꯟꯁꯥꯡ ꯐꯖꯅ ꯊꯣꯡꯉꯒ ꯄꯤꯖꯥꯕꯗꯣ ꯌꯥꯝ ꯆꯥꯅꯩꯪꯈ꯭ꯔꯦꯅꯦ
ꯑꯦ ꯍꯤ ꯍꯤ
ꯑꯩꯅ ꯍꯔꯥꯎ ꯍꯔꯥꯎꯅ ꯆꯥꯕ ꯅꯠꯇ꯭ꯔꯣ
ꯍꯥꯎꯗ꯭ꯔꯗꯤ
ꯍꯥꯎꯅꯤꯍꯦ ꯀꯩꯒꯤ ꯍꯥꯎꯔꯣꯏꯗꯅꯣ
ꯍꯔꯣꯏꯗ
ꯊꯤ ꯍꯥꯎꯅꯤ
ꯍ
ꯑꯗꯨ ꯑꯗꯨ ꯃꯇꯝꯗꯣ ꯉꯥꯏꯕꯗ ꯋꯥꯔꯦꯅꯦ
ꯑꯦ
ꯑꯩꯒꯤ ꯊꯝꯃꯣꯏꯖꯦ
ꯎ ꯌꯥꯝ ꯊꯨꯃꯟꯗꯔ ꯑꯗꯨꯗꯤ
ꯇꯧꯐꯝ ꯈꯪꯗ꯭ꯔꯦꯕ ꯅꯪꯅ ꯂꯥꯛꯑꯒ ꯁꯨꯝꯕꯤꯌꯣ
ꯑꯦ
ꯁꯨꯝꯗꯤ ꯁꯨꯝꯕꯤꯅꯤꯀꯣ